ꯇꯕ꯭ꯔꯣ ꯇꯥꯏ ꯇꯥꯏ ꯇꯥꯏ ꯕ꯭ꯔꯥꯖꯤꯜꯒꯤ ꯄ꯭ꯂꯦꯗꯤ ꯑꯩ ꯀꯌꯥ ꯌꯦꯡꯒꯦꯅꯦ
ꯕ꯭ꯔꯥꯖꯤꯜꯒꯤ ꯄ꯭ꯂꯦꯁꯁꯨ ꯑꯗꯨꯝ ꯌꯥꯏꯗ ꯌꯥꯕꯨꯗꯤ ꯃꯣꯏꯒꯤ ꯎꯝ ꯏꯁꯇꯥꯔ ꯄ꯭ꯂꯦ ꯌꯥꯝꯕ ꯀꯥꯡꯕꯨꯁꯨ ꯌꯥꯗꯕꯅ
ꯎꯝ ꯍꯗ
ꯕ꯭ꯔꯥꯖꯤꯜꯁꯦ ꯏꯁꯇꯥꯔ ꯄ꯭ꯂꯦꯌꯔꯁꯨ ꯌꯥꯝꯕꯅꯤ
ꯍꯥꯏꯗꯤ ꯌꯥꯗꯦ ꯄꯣꯇꯨꯒꯜꯗꯤ ꯌꯥꯝ ꯀꯩꯅꯣ ꯐꯖꯕ ꯑꯣꯏꯅꯤꯅ ꯁꯖꯕ꯭ꯔꯥꯅꯦ
ꯐꯖꯗꯦꯗ ꯑꯩ ꯇꯦꯝꯃꯣꯏ ꯑꯩ ꯑꯩꯈꯣꯏꯅ ꯈꯜꯂꯝꯕꯒ
ꯅꯝꯕꯔ ꯁꯚꯦꯟꯗꯨ ꯀꯩꯅꯣ ꯇꯧꯗꯦꯗ ꯃꯨ ꯄꯣꯁꯇ ꯍꯥꯏꯅꯤꯅꯦ
ꯃꯃꯤꯡ ꯃꯃꯥꯡꯗ ꯃꯃꯤꯡꯠ ꯃꯃꯤꯡ ꯆꯠꯈꯤꯕꯒꯤ ꯁꯨꯝ
ꯋꯥꯔꯜ ꯀꯞ ꯈꯨꯗꯤꯡ ꯑꯗꯨꯅꯕ ꯑꯗꯨ ꯁꯣꯞ ꯆꯠꯂꯤꯗ ꯃꯤꯟ ꯍꯥꯏꯇꯥꯔꯗꯤ ꯃꯥꯅ ꯐꯥꯎꯗ ꯀ꯭ꯂꯕꯀꯨꯝꯕ ꯁꯥꯟꯅꯕꯗꯀꯣ ꯑꯗꯨꯒꯨꯝꯕꯗꯤ ꯐꯥꯎꯋꯦꯕ ꯃꯤꯁꯤꯡꯅꯗꯤ ꯃꯁꯛ ꯐꯖꯕꯅꯤꯅꯀꯣ ꯄꯥꯝꯅꯕ ꯍꯥꯏꯇꯥꯔꯦꯀꯣ ꯁꯞꯄꯣꯔꯠ ꯇꯧꯅꯕ ꯍꯥꯏꯇꯥꯔꯦ
ꯕ꯭ꯔꯥꯖꯤꯜꯁꯦ ꯏꯁꯇꯥꯔ ꯄ꯭ꯂꯦꯌꯔꯗꯤ ꯌꯥꯝꯗꯤ ꯌꯥꯝꯃꯛꯑꯦ
ꯑꯣꯝ ꯏꯁꯇꯥꯔ ꯄ꯭ꯂꯦꯔ ꯃꯌꯥꯝ ꯑꯃꯁꯨ ꯌꯥꯗꯦꯕ ꯎꯝ ꯑꯥꯔꯖꯦꯟꯇꯤꯅꯥꯒꯤ ꯐꯦꯟꯁꯨꯅ ꯌꯥꯝꯕ ꯃꯥꯜꯂꯦ ꯉꯁꯥꯏꯀꯣ ꯐꯣꯔꯦꯟ ꯑꯉꯧꯀ ꯑꯗꯨꯝ ꯉꯥꯛꯇꯅꯤꯅꯦ
ꯍ ꯃꯣꯂꯤ
ꯑꯗ ꯀꯩꯅꯣꯗꯤꯅ ꯄ ꯨꯦꯜꯅ ꯁꯥꯟꯅꯕꯗꯨꯅ ꯐꯔꯠ ꯑ ꯉꯥꯡꯕ ꯉꯥꯛꯇ ꯏꯁꯇꯥꯦꯗꯤꯌꯝꯗꯣ
꯭ꯔꯥꯖꯤꯜ ꯀꯩꯅꯣ ꯑꯔꯖꯦꯟꯇꯤꯅꯥꯒꯤ ꯐꯦꯟꯁꯇ ꯉꯁꯤ ꯑꯥꯔꯖꯦꯟꯇꯤꯅꯥ ꯇꯨꯍꯧꯔꯗꯤꯕ ꯃꯌꯥꯝ ꯀꯞꯀꯗꯕꯗꯤ
ꯃꯥꯅꯦ ꯀꯥꯞꯇꯣꯏꯅꯦ ꯑꯩꯈꯣꯏ ꯄꯥꯎ ꯊꯑꯣꯏ ꯅꯨꯡꯉꯥꯏꯔꯣꯏꯅꯦ ꯑꯩ ꯑꯩꯒꯤ ꯑꯩꯅ ꯁꯞꯄꯣꯔꯠ ꯇꯧꯔꯤꯅꯦ ꯑꯗꯨꯣ ꯔꯣꯅꯦꯜꯗꯣꯗꯤ ꯀꯩꯅꯣ ꯀꯌꯥ ꯁꯞꯄꯣꯔꯠ ꯇꯧꯗꯦꯗ ꯄꯣꯔꯇꯨꯒꯜ ꯍꯥꯏꯕ
ꯎꯝ ꯌꯥꯗꯦꯕ ꯍꯥꯟꯅꯗꯤ ꯁꯞꯄꯣꯔꯠ ꯇꯧꯔꯝꯕꯅꯦ ꯃꯥꯒꯤ ꯐꫭꯔꯁꯇ ꯅꯥꯗꯦ ꯑꯩ ꯀꯣꯏꯁꯅꯥ ꯑꯗꯨꯝꯗꯔ ꯃꯤ ꯄꯥꯝꯕ ꯃꯤ ꯌꯥꯝꯃꯟꯕ ꯌꯥꯔ ꯑꯁ ꯄꯥꯝꯃꯦ ꯔꯥꯏ
ꯃꯥꯁꯦ ꯄ꯭ꯔꯥꯎꯠ ꯑꯣꯏꯕ ꯑꯃ ꯌꯥꯎꯈ꯭ꯔꯦꯕ
ꯍꯣꯏ ꯌꯥꯗꯦ ꯑꯁ ꯃꯣꯏ ꯋꯥꯔꯜ ꯀꯞꯁꯦ ꯀꯩꯅꯣ ꯑꯔꯣꯏꯕ ꯑꯣꯏꯕꯅꯤꯅꯀꯣ ꯑꯥꯔꯖꯦꯟꯇꯤꯅꯥꯒꯩꯁꯦ ꯃꯥꯅ ꯉꯝꯕꯩ ꯆꯥꯡꯗꯀꯣ ꯁꯅꯥꯒꯔꯕ ꯍꯣꯏ ꯍꯣꯟꯅꯕ ꯍꯥꯏ ꯇꯥꯔꯦꯀꯣ
ꯑꯥꯔꯖꯦꯟꯇꯤꯅꯥꯗꯤ ꯀꯥꯕꯩ ꯆꯥꯟꯁ ꯂꯩꯗ
ꯎꯝ ꯀꯥꯅꯤ ꯀꯥꯅꯤ ꯑꯩ ꯁꯞꯄꯣꯔꯠ ꯇꯧꯕꯅꯦ ꯑꯥꯔꯖꯦꯟꯇꯤꯅꯥꯕꯨ
ꯄꯨꯡ ꯇꯔꯥ ꯃꯈꯥꯏꯗ ꯑꯃꯨꯛ ꯅꯦꯕꯀꯣ
ꯇꯔꯥ ꯃꯈꯥꯏ ꯂꯩꯗꯅꯦ ꯐ
ꯗꯤ ꯍꯣꯔꯦꯟ ꯌꯦꯡꯅꯕ ꯕꯨꯁꯇꯔ ꯀꯥꯞꯈ꯭ꯔꯦ ꯉꯁꯥꯏ ꯑꯨꯅ
ꯑꯩꯅ ꯇꯔꯥꯃꯊꯏꯗ ꯂꯩꯕ꯭ꯔꯣ
ꯇꯔꯥ ꯃꯈꯥꯏꯗ ꯂꯩꯗꯥꯏꯅꯦ ꯂꯩꯌꯦ ꯃꯣꯔꯣꯛꯀꯣ ꯀꯩꯅꯣ ꯂꯔ ꯂꯩꯕꯅꯦ ꯃꯣꯔꯣꯀꯣ ꯃꯣꯔꯣꯀꯣꯒ ꯁ꯭ꯋꯤꯖꯔꯂꯦꯟꯒ ꯀꯩꯅꯣ ꯂꯩꯕꯅꯦ ꯁꯋꯏꯖꯔꯂꯦꯟ ꯁꯋꯏꯖꯔꯂꯦꯟ ꯑꯦꯔꯝꯅꯤ
ꯇꯅꯗ ꯅꯠꯇꯕ
ꯀꯅꯥꯗꯥꯔꯣ ꯑꯣꯃꯟ ꯀꯅꯥꯗꯥꯔꯤꯅꯦ ꯃꯣꯔꯣꯛꯣ ꯃꯣꯔꯣꯛꯈꯀ
ꯋꯥ ꯀꯣꯒ ꯀꯅꯥꯗ
ꯎꯝ
ꯑꯩ ꯑꯗꯨ ꯌꯦꯡꯉ ꯁꯔꯨꯛꯄꯗꯤ ꯑꯅꯤ ꯃꯈꯥꯏꯒꯤꯗꯨ ꯌꯦꯡꯈꯤꯕꯅꯣ
ꯁꯤ ꯁꯤ ꯑꯅꯤꯒꯤ ꯄ꯭ꯂꯦꯁꯦ ꯑꯩ ꯌꯦꯡꯗ꯭ꯔꯤꯦ ꯑꯩꯈꯣꯏ ꯍꯣꯔꯦꯟ ꯄꯨꯡ ꯑꯅꯤ ꯑꯃ ꯃꯈꯥꯏꯔꯣ ꯑꯅꯤ ꯃꯈꯥꯏꯔꯣ ꯑꯝ ꯍꯥꯏꯔꯣꯝꯃꯤꯗ ꯅ ꯐꯥꯏꯕ꯭ꯔꯣ ꯑꯗꯨꯒꯨꯝꯕꯗꯤ ꯌꯦꯡꯉꯔꯣꯏ ꯄꯨꯡ ꯇꯔꯥ ꯃꯈꯥꯏꯗꯤ ꯅꯝꯨꯐꯨ ꯐꯖꯒꯦꯔꯥ ꯐꯖꯔꯣꯏꯒꯦꯔ ꯑꯗꯨꯝ ꯊꯤꯒꯦꯔꯥ ꯑꯗꯨꯝ ꯌꯦꯡ ꯇꯔꯦ ꯎꯄꯥꯏ ꯂꯩꯇꯦ ꯍꯥꯏꯗꯤ
ꯃꯣꯔꯣꯀꯣꯒꯤꯗꯤ ꯌꯦꯡꯈ꯭ꯔꯦ ꯑꯩ ꯀꯅꯥꯗꯥꯒꯤ ꯌꯦꯡꯗ꯭ꯔꯤ
ꯃꫭꯔꫭꯀꯣꯒꯤ ꯐꯖꯕ꯭ꯔꯣ
ꯐꯖꯕꯅꯦ
ꯑꯣꯏꯣꯏꯅꯤꯒ ꯔꯥꯎꯟ ꯁꯤꯛꯁꯇꯤꯟ ꯆꯪꯕ ꯍꯥꯏꯕꯁꯤ ꯂꯣꯏ ꯐꯖꯔꯅꯤꯗ
ꯍꯧꯖꯤꯛꯇꯤ ꯐꯖꯕ ꯉꯥꯛꯇ ꯂꯥꯛꯑꯅꯤ
ꯍꯣꯏ
ꯐꯖꯗ꯭ꯔꯒꯗꯤ ꯑꯁꯤ ꯌꯧꯕ ꯉꯝꯃꯣꯏꯕ
ꯍꯥ ꯇꯇꯩꯗ ꯋꯥꯔꯜ ꯀꯞꯀ ꯋꯥꯔꯤ ꯇꯧꯔꯒ
ꯎꯝ
ꯇꯨꯝꯅꯤꯡꯉꯛꯏꯕ ꯋꯥꯔꯜ ꯀꯞꯀꯤ ꯋꯥꯔꯤ ꯇꯧꯔꯒ ꯇꯨꯝꯅꯤꯡꯉꯛ
ꯃꯣꯔꯣꯀꯣꯒꯤ ꯀꯩꯅꯣ ꯅꯨꯄꯥꯗꯨ ꯐꯖꯕꯅꯤꯅꯦ ꯍꯥꯀꯤꯃꯤꯗꯨ
ꯑ ꯃꯀꯣꯛ ꯈꯔ ꯇꯥꯡꯕꯗ꯭ꯔꯣ ꯃꯀꯣꯛ ꯇꯥꯡꯕ꯭ꯔꯣ
ꯇꯥꯡꯗꯤꯍꯦ ꯃꯤ ꯈꯔ ꯋꯥꯡ ꯆꯥꯎꯕꯅꯦ ꯀꯩꯅꯣ ꯇꯧꯔꯒ ꯀꯦꯞꯇꯦꯟꯅꯦ ꯑꯗꯨꯅ
ꯌꯦꯡꯗ꯭ꯔꯤꯗ ꯍꯣꯂꯦꯟ ꯀꯩꯅꯣꯁꯨ ꯂꯩꯔꯤꯅꯦ ꯅꯣꯔꯋꯦꯁꯨ ꯂꯩꯔꯤꯅꯤꯀꯣ
ꯅꯣꯋꯦ ꯂꯩꯕ꯭ꯔꯣꯣꯔꯦꯟ
ꯃ ꯂꯩꯇꯕ꯭ꯔꯣ
ꯑꯣꯏꯅꯦ
ꯅꯣꯋꯦꯒꯤꯁꯨ ꯑꯝꯇ ꯌꯦꯡꯒꯦ ꯇꯧꯕꯅꯦ ꯍꯦꯛꯇ ꯇꯥꯏꯃꯤꯡꯁꯤꯅ ꯍꯦꯛꯇ ꯐꯔꯛ ꯇꯥꯏ ꯗ꯭ꯌꯨꯇꯤ ꯊꯣꯛꯄ ꯇꯥꯏꯃꯤꯡꯁꯤꯒ ꯀꯩꯅꯣꯒ ꯐꯔꯛ ꯌꯥꯝ ꯇꯥꯕ ꯍꯥꯏꯇꯥꯔꯦ
ꯄꯨꯡ ꯑꯅꯤ ꯃꯈꯥꯏ ꯂꯩꯔꯦ ꯍꯌꯦꯡ ꯂꯩꯇꯦꯗ
ꯇꯁꯨ
ꯄꯦꯔꯥꯒꯣꯏꯒ ꯐ꯭ꯔꯥꯟꯁꯅꯤꯅꯦ ꯄꯨꯡ ꯑꯅꯤ ꯃꯈꯥꯏꯗ ꯑꯗꯨꯗꯁꯨ ꯃꯩ ꯆꯠꯂꯅꯤ ꯑꯗꯨꯒ ꯍꯌꯦꯡ ꯍꯌꯦꯡ ꯍꯥꯡꯆꯤꯠ ꯍꯥꯡꯆꯤꯠ ꯄꯨꯡ ꯑꯃ ꯃꯈꯥꯏꯗꯅ ꯕ꯭ꯔꯥꯖꯤꯜꯒ ꯅꯔꯕꯦꯅꯤ ꯃꯟꯗꯦ ꯑꯌꯨꯛꯇ ꯄꯨꯡ ꯑꯃ ꯃꯈꯥꯏꯗ
ꯄꯣ ꯑꯃ ꯃꯈꯥꯏ ꯆꯠꯇꯗꯤ ꯑꯗꯨꯗꯤ ꯌꯦꯡꯉꯣ ꯐꯪꯉꯔꯣꯏ
ꯑꯗꯨꯒ ꯃꯉꯥ ꯃꯈꯥꯏꯁꯨ ꯂꯩ ꯃꯉꯥ ꯃꯈꯥꯏ ꯍꯗꯤ ꯌꯦꯡꯕ ꯌꯥꯏ
ꯀꯩꯅꯣ ꯀꯗ
ꯃꯟ ꯃꯗꯦ ꯃꯟꯗꯦ ꯃꯣꯔꯅꯤꯡꯗꯅꯦ ꯃꯟꯗꯦ ꯃꯣꯔꯅꯤꯡ ꯍꯥ ꯃꯦꯁꯤꯀꯣ ꯃꯦꯁꯤꯀꯣꯒꯤ ꯏꯪꯂꯂꯦꯟ
ꯑꯣ ꯑꯗꯨꯁꯨ ꯑꯗꯨꯝ ꯅꯩꯅꯤꯗꯀꯣ
ꯑꯗꯨꯝ ꯅꯩꯕꯅꯦ
ꯏꯪꯂꯦꯟꯅ ꯀꯥꯟꯗꯧ ꯃꯥꯜꯒꯦ ꯃꯦꯛꯁꯤꯀꯣ
ꯅ ꯅꯦꯟꯅ ꯀꯥꯗꯧ ꯃꯥꯜꯂꯦ ꯑꯩ ꯋꯥꯈꯜꯗꯁꯨ
ꯎꯝ ꯋꯥꯔꯜ ꯀꯞꯇ ꯁꯥꯟꯅꯕ ꯀꯥꯎꯟꯇ꯭ꯔꯤ ꯀꯌꯥ ꯁꯥꯟꯅꯖꯠꯅꯣꯕꯤꯅꯦ
ꯐꯣꯔꯇꯤ ꯑꯩꯠ ꯀꯟꯇ꯭ꯔꯤ ꯑꯣꯏꯕꯅꯤ ꯍꯟꯗꯛ
ꯐꯣꯔꯇꯤ ꯑꯩꯠ ꯀꯁ ꯀꯣꯏ ꯏꯟꯗꯤꯌꯥ ꯁꯨ ꯑꯝꯇꯪ ꯀ꯭ꯋꯥꯂꯤꯐꯥꯏ ꯇꯧꯔꯗꯤ
ꯃꯤ ꯂꯥꯈ ꯑꯃ ꯑꯅꯤ ꯈꯛꯇꯪꯒꯤ ꯀꯟꯇ꯭ꯔꯤ ꯐꯥꯎꯕꯗ ꯁꯥꯟꯅꯩꯅꯦ
ꯑꯗꯨꯅꯦ ꯑꯩꯈꯣꯏꯒꯤ ꯑꯣꯁꯇ꯭ꯔꯦꯂꯤꯌꯥ ꯍꯥꯏꯔꯣ ꯃꯆꯥꯅꯤ
ꯅꯍꯥꯟ ꯅꯍꯥꯟ ꯑꯃ ꯁꯥꯟꯅꯕꯗꯣ ꯈ꯭ꯋꯥꯏ ꯄꯤꯛꯄꯗꯣ ꯑꯥꯏꯂꯦꯟꯗ ꯂꯩ ꯍꯥꯏꯕ꯭ꯔꯥ ꯀꯔꯤ ꯍꯥꯏꯦꯕ ꯍꯥꯏꯕ꯭ꯔꯥ ꯑꯗꯨꯒꯤ ꯀꯟꯇ꯭ꯔꯤꯗꯨꯕꯨ ꯋꯥꯟ ꯂꯥꯛ ꯐꯤꯐꯇꯤ ꯊꯥꯎꯖꯟ ꯃꯨꯛ ꯈꯛꯇꯅꯤ ꯍꯥꯏ ꯄꯣꯄꯨꯂꯦꯁꯟꯗ
ꯑꯗꯨꯅ ꯃꯣꯏꯁꯨ ꯌꯦꯡꯉꯨꯅꯦ ꯂꯩꯅꯥꯗ꯭ꯔꯕ
ꯑꯗꯨꯒ ꯑꯗꯨꯃꯥꯏꯅ ꯇꯧꯔꯒ ꯑꯩꯈꯣꯏꯗꯤ ꯋꯥꯟ ꯄꯣꯏꯟ ꯐꯥꯏꯚ ꯋꯥꯟ ꯄꯣꯏꯟ ꯐꯣꯔ ꯕꯤꯂꯤꯌꯟꯅꯤ
ꯎꯝ ꯌꯦꯒꯅ ꯍꯣꯏꯁꯦ ꯀꯃꯥꯏꯅ ꯇꯧꯅꯤ ꯀ꯭ꯔꯤꯀꯦꯠ ꯐꯥꯎꯕ ꯍꯥꯏꯇꯥꯔꯦ ꯍꯣꯏꯁꯦꯀꯣ ꯈꯦꯇꯃꯤ ꯕꯣꯁꯤꯅꯗꯤ ꯃꯤ ꯈꯔ ꯄꯥꯝꯅꯕ ꯍꯥꯏꯇꯥꯔꯦ
ꯑꯁꯇ꯭ꯔꯤꯌꯥꯗꯣ ꯃꯤ ꯀꯌꯥꯃꯨꯛ ꯂꯩꯖꯥꯠꯂꯦ ꯄꯣꯄꯨꯂꯦꯁꯟꯗ
ꯑꯁ ꯆꯁꯨ ꯄꯉ ꯃꯔꯦ
ꯑꯗꯨ ꯑꯣꯏꯔꯝꯗꯧ ꯃꯥꯜꯂꯦꯕꯣ ꯑꯩ ꯋꯥꯈꯟꯗ ꯑꯁ ꯄꯣꯄꯨꯂꯦꯁꯟꯁꯦ ꯍꯒꯦ
ꯑꯣꯁꯇꯔꯤꯌꯥ ꯑꯣꯁꯇ꯭ꯔꯤꯌꯥ ꯐꯥꯎꯔꯦ ꯑꯩꯈꯣꯏ ꯏꯟꯗꯤꯌꯥꯁꯤꯅ ꯑꯥ ꯂꯩꯍꯧꯔꯦ
ꯑꯦꯁ ꯅꯥꯏꯟ ꯄꯣꯏꯟ ꯇꯨ ꯃꯤꯂꯌꯟ ꯑꯦ
ꯎ ꯎꯆꯆꯠ ꯅꯂ ꯁꯥꯔꯦ ꯂ ꯂ ꯅꯌ
ꯑ ꯇꯥꯏꯃꯤꯡꯁꯤꯗ ꯇꯥꯏ ꯃꯤꯡ ꯁꯤ ꯃꯤ ꯂꯥꯛꯁꯂꯒ ꯂꯁ
ꯒꯤꯂꯁꯂꯦ ꯑ
ꯄꯨꯡ ꯄꯨꯡꯁꯨ ꯊꯦꯡ ꯊꯦꯡ ꯆ ꯇꯞ ꯇꯞꯅ ꯆꯠꯂꯦꯅꯦ ꯊꯧꯔꯝ ꯊꯧꯔꯝ ꯃꯔꯝ ꯄꯥꯡꯊꯣꯛꯆꯩ ꯆꯕ
ꯁꯤꯒꯤ ꯃꯤꯒꯤ ꯊꯃꯣꯏꯕꯨ ꯁꯣꯛꯅ ꯇꯕ ꯍꯥꯅꯨꯕꯤ ꯃꯉꯥ ꯅꯨꯨꯕꯄꯥꯟ ꯊꯥꯒ ꯆꯠꯂꯦ ꯄꯟ ꯊꯥꯕ ꯁꯠꯄꯗꯨ ꯇ ꯌꯣꯡ ꯑꯃꯁ ꯂꯥꯛꯑꯒ ꯏꯕꯣ ꯄꯥꯟꯁꯤ ꯀꯃꯥꯏꯅ ꯊꯥꯗꯣꯏꯅꯣ ꯄꯥꯟꯁꯦ ꯀꯃꯥꯏꯅ ꯊꯥꯕ꯭ꯔꯥ
ꯌꯥꯗ꯭ꯔꯔꯤ